ꯍꯜꯂꯣ ꯇꯥꯏ ꯇꯥꯗ꯭ꯔꯣ
ꯇꯥꯏ ꯇꯥꯏ
ꯌꯗ ꯍꯥꯏꯩꯅꯧ ꯀꯌꯥꯝ ꯍꯦꯛꯈ꯭ꯔꯒꯦ
ꯑꯣ ꯇꯔꯕꯨꯣ ꯍꯦꯈ꯭ꯔꯦ
ꯑꯩꯅ ꯍꯥꯏꯗꯤ ꯍꯤꯟꯗꯤꯅꯤ ꯂꯣꯝꯁꯤꯜꯂꯨꯗ꯭ꯔ
ꯍꯤꯟꯗꯤ ꯍꯩꯇꯦꯗ ꯍꯣꯏ ꯀꯔꯤ ꯍꯤꯟꯗꯤꯅꯣꯣꯗ ꯀꯗ ꯀꯗꯔꯃꯤꯅꯣ
ꯂꯩꯅꯤꯅ ꯀꯗꯅꯤ
ꯀꯔꯤ ꯀꯔꯤ ꯌꯦꯟꯁꯥꯡ ꯆꯥꯡꯕ
ꯂꯐꯨ ꯑꯣꯏꯗ
ꯍ ꯌꯥ
ꯎꯝ ꯍꯥꯥ
ꯏ ꯑꯣꯏ ꯂꯣ ꯊꯉꯅꯣ
ꯎ ꯅꯪꯂ ꯐꯨꯠꯇꯣ
ꯀꯩꯅꯥꯃꯨꯛ ꯇꯗ꯭ꯔꯣ ꯍꯥꯏꯁꯦ
ꯍꯣꯏ
ꯑꯗꯨ ꯂꯩ ꯆꯥ ꯌꯥꯔꯤꯕꯣ
ꯌꯥꯏ ꯁꯨꯝ ꯏꯟꯁꯥꯡ ꯂꯩꯇꯕ ꯃꯤꯅꯕꯨꯗꯤ ꯁꯨꯝ ꯆꯥ ꯌꯥꯗꯕ
ꯗꯤ ꯌꯥꯏ ꯑꯔꯩ ꯑꯔꯩ ꯃꯔꯝꯗꯤ ꯌꯥꯗꯕ
ꯎꯝ
ꯑꯔꯤꯕ ꯃꯤꯡꯗꯤꯌꯥꯗꯕꯔ
ꯑꯔꯩꯕꯗꯤ ꯑꯗꯨꯝꯕ ꯈꯨꯏꯔ ꯆꯥꯕꯗꯤ ꯆꯥꯟꯅꯗꯦꯗꯅ
ꯑꯣ ꯂꯩꯇꯕꯅꯗꯤ ꯆꯥꯕ ꯌꯥꯏꯑꯕ
ꯂꯩꯇꯕ ꯑꯩꯈꯣꯏꯗꯤ ꯑꯗꯨꯝ ꯆꯥꯏꯑ
ꯑꯗꯨ ꯈꯟꯅꯅꯤꯡꯉꯥꯏ ꯑꯣꯏꯕ ꯃꯆꯥꯥꯛ
ꯆꯨꯝꯗ꯭ꯔꯣꯅꯦ ꯂꯥꯜꯂꯕꯖ
ꯀꯁꯨꯃꯤꯗ
ꯂꯥꯟ ꯌꯥꯎ ꯆꯒꯥꯅꯤ
ꯍ
ꯄꯥꯈꯠꯂꯤꯃꯤ ꯍꯦꯛꯇ ꯋꯥ ꯉꯥꯡꯗ ꯂꯥꯜꯂꯝꯒꯗ꯭ꯔꯥ ꯍꯥꯏꯅ
ꯆꯃꯤꯗ ꯀꯁꯨꯃꯤ ꯍꯗ ꯀꯩꯅꯣ ꯆꯗ
ꯑꯦ ꯑꯩꯅ ꯅꯪ ꯐꯣꯟꯗꯣ ꯔꯤꯄ꯭ꯂꯦꯁꯃꯦꯟꯗꯣ ꯂꯧꯅꯕ ꯍꯥꯏꯅ ꯐꯣꯟ ꯇꯧꯔꯦ ꯑꯗꯨꯒ
ꯄꯨꯣꯏꯁꯨ ꯁꯥꯏꯂꯦꯟꯗ ꯑ ꯂꯥꯛ ꯍ ꯂꯩ ꯊꯝꯃꯃꯤ ꯁꯥꯏꯂꯦꯟꯗ ꯑꯗꯨꯝ ꯂꯩꯔꯕꯖꯥ ꯍꯧꯖꯤꯛ ꯁꯨꯝ ꯂꯥꯛꯄꯗꯣ ꯇꯧꯔꯛꯑꯅꯤ ꯈꯪꯕ ꯒ ꯠꯄꯅꯦꯕ ꯑꯩ ꯈꯨꯠꯅ ꯄꯥꯏꯕꯩꯅꯦꯕ ꯎꯏꯌꯦ ꯑꯩ ꯍꯧꯖꯤꯛꯀꯨ ꯂꯩꯈꯠꯂꯦ ꯂꯩꯈꯠꯄ ꯎꯏ
ꯍꯧꯖꯤꯛ ꯍꯧꯖꯤꯛꯁꯤ ꯅꯪ ꯆꯗ ꯀ ꯀꯅꯣ
ꯑꯁ ꯇꯨꯝꯕ ꯌꯥꯝ ꯀꯥꯏꯅꯦ ꯑꯣ
ꯇꯨꯝꯃ ꯌꯥꯝ ꯀꯥꯏꯕ
ꯂ ꯖꯒꯥ ꯊꯣꯛꯦ ꯍꯥ ꯑꯃꯛ ꯁ ꯁꯃ ꯄꯥꯏ ꯑꯗ ꯀꯒꯄꯤ ꯌꯥ
ꯎ ꯃꯆꯥꯁꯨ ꯃꯆꯥꯗ ꯂꯩ ꯑꯍꯥꯟꯕꯩꯗꯤ ꯐꯠꯇꯕꯗꯣ ꯄꯩꯁꯥ ꯌꯥꯝ ꯇꯥꯡꯗꯕꯗ
ꯌꯥꯝ ꯄꯒꯦ ꯑꯣꯏ ꯆꯅ
ꯀꯣꯟꯗ ꯆꯥꯛ ꯆꯨꯛꯂꯒ ꯆꯪꯉꯒ
ꯎꯝ ꯀꯌꯥꯝ ꯁꯥꯡꯒꯦꯕ
ꯊꯃ ꯃꯅꯤ
ꯑ ꯀ
ꯅꯪꯅ ꯅꯪꯅ ꯂꯧꯔꯀꯥꯟꯗ ꯑꯗꯨꯝ ꯑꯩꯈꯣꯏꯅ ꯃꯊꯪ ꯃꯊꯪ ꯑꯗꯨꯝ ꯇꯥꯁꯟꯕ ꯃꯌꯥꯝ ꯌ ꯌꯥꯏꯗꯅ
ꯎꯝ
ꯍꯌꯦꯡ ꯀꯣꯟꯅ ꯑꯃꯨꯛ ꯇꯨꯡꯗꯕꯨ ꯌꯥꯝ ꯁꯤꯖꯤꯟꯅ ꯌꯥꯏꯗꯅ
ꯀꯨꯟꯊ꯭ꯔꯥ ꯀꯨꯟꯊ꯭ꯔꯥ ꯐꯨꯟ ꯅꯤꯐꯨꯃꯨꯛꯩ ꯁꯥꯡꯉꯅꯤ ꯁꯥꯡꯉꯅꯤꯕꯩꯅ ꯀꯥꯗꯣꯏꯗꯣ ꯑꯗꯨꯥꯏꯅ ꯈꯥꯖꯤꯜꯂ ꯋꯥꯏ ꯋꯥꯡꯕꯗꯤ ꯀꯌꯥꯝ ꯋꯥꯡꯉꯦ
ꯋꯥꯃ
ꯑꯗꯨꯗꯤ ꯌꯥꯏ ꯀꯩꯅꯣ ꯄꯥꯎ ꯄꯥꯏꯈꯠꯂꯔꯣꯏꯕ
ꯑ ꯈ꯭ꯋꯥꯡꯃꯨꯛ ꯌꯧꯗ꯭ꯔꯁꯨ ꯐꯩꯒꯟꯃꯨꯛ ꯐꯩꯒꯟ ꯆꯥꯡ
ꯑꯩꯅꯤ ꯌꯥ ꯄꯔꯍ ꯋꯥꯥꯡꯉꯗ ꯌꯥ
ꯄꯥꯏꯗꯕꯅꯤꯅ ꯉꯥꯅꯨꯅ ꯄꯥꯏ ꯀ ꯄꯥꯏ ꯍꯣꯏ ꯃꯔꯨꯝ ꯀꯣꯛꯝꯗꯥꯏ ꯈꯔ ꯄꯥꯏꯕ ꯋꯥꯅꯤꯕ
ꯉ ꯊ ꯑꯩꯅ ꯁꯣꯅꯥꯀ ꯁꯨꯃꯥꯡꯒꯤꯗꯨꯒꯤ ꯅꯥꯀꯟꯗ ꯍꯤꯡꯒꯣꯜ ꯈꯔ ꯃꯇꯦꯛ ꯑꯃ ꯀꯣꯏꯗꯅ ꯃꯔꯤ ꯑꯍꯨꯝ ꯃꯔꯤꯃꯨꯛꯄꯥꯛꯄ ꯑꯃ ꯑꯗꯨꯒꯤꯗꯨꯗ ꯊꯥꯕꯗꯨꯗ ꯑꯗꯨꯒꯤ ꯃꯔꯛꯇꯗ ꯂꯣꯏ ꯈꯥꯖꯤꯂꯒ ꯊꯝꯈ꯭ꯔꯒꯦ ꯇ ꯁꯨꯃꯥꯡꯅ ꯍꯧꯔꯛꯄꯗꯨꯗꯤ ꯑꯁꯤ ꯄꯤ ꯐꯥꯏ
ꯑꯁ ꯎꯝ ꯑꯍꯟꯗꯁꯨ ꯌꯥꯝ ꯁꯥꯎꯕꯅꯤꯗ
ꯗꯨ
ꯑꯩ ꯑꯩ ꯑꯩꯁꯦ ꯃꯈꯣꯡ ꯃꯔꯤ ꯂꯧꯔꯣ
ꯃꯔꯝ
ꯇꯥꯎꯔꯕꯣ ꯍꯜꯂꯣ
ꯇꯥꯏ ꯇꯥꯏꯌꯦ
ꯃꯈꯣꯡ ꯃꯔꯤ ꯂꯧꯔꯣ ꯃꯈꯣꯡ ꯃꯔꯤ ꯂꯧꯔꯒ ꯌꯦꯡꯒꯣꯝꯒ ꯁꯥꯔ ꯌꯦꯡꯉꯣ ꯃꯈꯥꯗꯅ ꯑꯃꯨꯛ ꯉꯥꯅꯨ ꯃꯀꯣꯟ ꯑꯣꯏꯖꯔꯁꯨ ꯌꯥꯏꯗꯅ
ꯌꯦꯡꯣ ꯁꯥ ꯑꯗ ꯐꯅꯨꯡꯗ ꯅ ꯁꯝꯅꯥꯀꯟꯒꯤ ꯁꯝꯕꯜ ꯂꯣꯝ ꯊꯪꯕꯒꯤꯗꯨꯗ ꯄꯣꯠ ꯄꯣꯠ ꯁꯥꯕꯒꯤ ꯃꯈꯥꯗ ꯂꯩꯌꯦꯕ ꯑꯗꯨ ꯉꯥꯎꯔ ꯂꯩꯕ ꯄꯣꯠꯇꯣ ꯈꯔ ꯋꯥꯡꯅ ꯁꯥꯕꯗꯣ ꯐꯨꯠ ꯑꯅꯤ ꯃꯈꯥꯏꯃꯨꯛ ꯒꯤ ꯆꯥꯡꯗꯣ ꯃꯈꯥꯗ ꯇꯧꯔꯒ ꯃꯊꯛꯇꯅ ꯂꯣꯏ ꯃꯆꯥ ꯃꯆꯥ ꯇꯧꯔꯒ ꯈꯠꯂꯒ ꯁꯥꯕꯅꯦꯕ ꯑꯗꯨ ꯃꯒꯥꯝ ꯊꯖ ꯌꯥ ꯌꯥꯅꯨ ꯑꯩꯒꯤꯗꯨꯅ ꯁꯨꯝ ꯀꯩꯅꯣ ꯄꯣꯊꯥꯗꯨ ꯊꯃꯅꯤ ꯀꯩꯅ ꯇꯧꯕꯅꯤꯅ ꯑꯗꯨꯇꯥꯔꯗꯤ ꯍꯄꯥꯗꯣ ꯐꯥꯖꯤꯜꯂꯛꯑꯗꯤ ꯌꯥꯗ꯭ ꯅ ꯂꯥꯕ ꯑꯃ ꯂꯩꯕꯗꯨꯅ ꯑꯗꯨꯒ ꯃꯆꯥ ꯑꯍꯥꯟꯕꯒꯤ ꯑꯣꯟꯕ ꯑꯍꯥꯟꯕ ꯕꯦꯁ ꯑꯣꯟꯕꯗꯨꯒꯤ ꯁꯤ ꯃꯁꯥꯎ ꯀꯥꯎꯗ ꯀ ꯂꯕꯗꯦ ꯁ ꯃꯔꯤ ꯍꯤꯡꯍꯧꯕꯗꯅ ꯑꯅꯤ ꯑꯃ ꯄꯤꯊꯣꯛꯈ꯭ꯔꯦ ꯑꯩꯅ ꯑꯅꯤ ꯃꯉꯣꯟ ꯂꯩꯍꯧꯕꯗꯣ ꯆꯥꯎꯋꯦꯕ ꯑꯗꯨꯝ
ꯅꯣꯏꯁꯥꯏ ꯀꯩꯁꯨ ꯇꯧꯗꯔꯣꯏ ꯌꯨꯝꯗ ꯊꯕꯛ
ꯇ ꯎꯗ
ꯑꯥ
ꯇꯧꯗꯦ
ꯁꯥꯟ ꯅꯔꯤꯦꯡꯒ ꯂꯈꯣꯏ ꯌꯦꯡꯉ
ꯑꯥ
ꯅꯣꯏ ꯁ꯭ꯋꯥꯏ ꯊꯕꯛ ꯑꯃ ꯇꯧꯗꯦꯔꯣ
ꯇꯧꯗ ꯑꯩꯅ ꯀꯩꯅꯣ ꯈꯔ ꯀꯣꯛꯈꯠꯂ ꯃꯃꯥꯡ ꯈꯔ ꯀꯩꯅꯣ ꯈꯔ ꯀꯛꯑ ꯍꯦꯛ ꯊꯥꯕꯤꯕ
ꯎꯝ ꯑꯗꯨꯗꯤ ꯃꯥꯅ ꯑꯣꯏꯅ ꯅꯪꯅ ꯃꯖꯤꯌꯥꯛ ꯊꯝꯃꯝꯃꯒ ꯁꯨꯝ ꯃꯥ ꯊꯥꯔꯁꯨ ꯌꯥꯏ ꯀꯩꯅꯣ ꯅꯪ ꯌꯦꯟ ꯃꯌꯥꯝ ꯂꯣꯏꯔꯁꯨ ꯌꯥꯏ ꯀꯩꯅꯣ
ꯊꯥꯕꯩꯕꯨꯗꯤ ꯃꯥ ꯑꯗꯨꯝ ꯊꯥꯏꯌꯦ
ꯑꯗꯨꯗꯤ ꯌꯥꯔꯦ ꯀꯩꯅꯣ ꯑꯩ ꯑꯩ ꯑꯩ ꯍꯥꯏ ꯇꯧꯋꯣ ꯌꯦꯟꯁꯨ ꯂꯣꯏꯁꯟꯂꯣ ꯉꯥꯅꯨꯁꯨ ꯂꯣꯏꯁꯟꯂꯣ ꯅꯪ ꯄꯩꯁꯥꯏ ꯃꯔꯨꯝ ꯆꯥꯕ ꯄꯥꯝꯃꯤ ꯃꯔꯨꯝ ꯆꯥꯖꯅꯕꯅꯤꯗ ꯑꯩꯅ ꯍꯥꯏꯁꯦ
ꯃꯔꯨꯝ ꯆꯥꯕꯗꯤ
ꯎꯝ
ꯆꯥꯕ ꯋꯥꯗꯤ ꯐꯖꯅ ꯄꯥꯝꯕꯖꯥꯠꯅꯤ
ꯑꯗꯨꯅꯦ ꯍꯥꯏꯗꯣ ꯍꯥꯏꯗꯤ ꯅꯨꯡꯉꯥꯏꯇꯦꯗꯅ ꯉꯥꯅꯨ ꯃꯔꯨꯝ ꯑꯃꯗꯤꯅꯤ ꯑꯁꯤ ꯂꯧꯊꯣꯛꯑ ꯄꯤꯖꯕꯅꯤ ꯀꯥꯏ ꯋꯥꯍꯩꯗꯨ ꯅꯨꯡꯉꯥꯏꯇꯦꯗꯅ
ꯃꯔꯤ ꯃꯉꯥ ꯑꯃꯅꯥ ꯀꯣꯛꯄꯁꯦ ꯂꯣꯏꯕꯕꯨꯗꯤ ꯌꯥꯏ ꯃꯔꯨꯡꯗꯣ ꯌꯣꯜꯂꯕꯁꯨ ꯌꯥꯏ ꯑꯔꯦꯝꯕꯁꯤꯅ ꯅꯣꯡꯃ ꯌꯥꯝ ꯂꯩꯗꯕꯩꯅꯤꯍꯦ ꯗꯣꯏ ꯑꯃꯕꯨꯗꯤ ꯍꯥꯟꯅ ꯑꯆꯧꯕ ꯑꯃꯗꯤ ꯂꯩꯔꯝꯕꯅꯦꯕ ꯑꯗꯨꯕꯨꯗꯤꯣ ꯑꯩꯈꯣꯏ ꯏꯟꯗꯣꯆꯥꯍꯣꯏꯗ ꯂꯩꯕ
ꯍꯪꯉꯒ ꯌꯦꯡꯉꯣ ꯁꯨꯃꯥꯏꯅ ꯑꯩꯡꯉꯁꯦ ꯅꯪ ꯍꯟꯗꯛ ꯇꯣꯂꯣꯞ ꯐꯪꯕꯗꯣ ꯇꯥꯔꯕꯣ
ꯇꯥꯏ ꯇꯥꯏ
ꯇꯣꯂꯣꯞ ꯐꯪꯕꯗꯣ ꯃꯉꯥꯈꯛ ꯂꯩꯔꯒ ꯃꯉꯥꯈꯛ ꯂꯩꯔꯒ ꯑꯍꯥꯟꯕꯩ ꯃꯉꯥꯈꯛ ꯂꯩ ꯌꯦꯉꯣ
ꯍꯥꯏꯗꯤ ꯐꯖꯅ ꯂꯣꯏ ꯍꯥ
ꯌꯦꯟꯗꯨꯣꯅꯦꯁꯦ ꯃꯆꯥꯗ ꯃꯉꯥ ꯈꯛ ꯂꯩꯌꯣꯕ
ꯑ
ꯃꯉꯥ ꯇꯔꯨꯛ ꯁꯨꯔꯁꯨ ꯌꯥꯏꯅꯦ ꯑꯍꯨꯝ ꯑꯍꯨꯝ ꯍꯥꯏꯔꯣꯅꯦ ꯑꯗꯨꯗꯤ ꯇꯔꯨꯛ ꯁꯨꯔꯦ ꯁꯨꯔꯗꯤ ꯅꯉꯣꯟꯗꯁꯨ ꯐꯖꯅ ꯁꯤꯗꯕꯤꯗ ꯈꯔ ꯇꯥꯡꯕꯗꯣ ꯈꯔ ꯇꯥꯡꯕ ꯍꯥꯏꯗꯤ
ꯁꯤꯕꯩꯗꯤ ꯁꯤꯕꯩꯗꯤ ꯁꯤ ꯐꯖꯅ ꯐꯖꯅ ꯁꯦꯕꯥ ꯇꯧꯔ ꯂꯣꯏꯔꯦ ꯄꯥꯛ ꯁꯤꯕꯣꯏꯒꯤ ꯃꯆꯥ ꯂꯩꯔ
ꯁꯤꯔꯣꯏꯗꯕꯖꯥ ꯆꯥꯝꯃ ꯌꯥꯡꯈꯩ ꯄꯤꯕꯒꯤ ꯀꯥꯡꯕꯨꯗꯣ ꯑꯗꯨ ꯂꯩꯌꯣꯕ
ꯄꯥꯝꯃꯣꯏ ꯍꯥꯏꯗꯤ ꯑꯣꯟꯕꯒ ꯂꯧꯔꯗꯅꯤ
ꯑꯗꯨꯗꯤ ꯃꯆꯥ ꯃꯆꯥ ꯂꯧꯔ ꯃꯔꯐꯨ ꯃꯔꯐꯨ ꯆꯤꯡꯕꯗꯣ
ꯑꯥ
ꯑꯣꯟꯗ ꯉꯥꯏꯗꯨꯔ ꯍꯥꯏꯖꯦ
ꯀꯔꯤ
ꯍꯦꯛ ꯑꯣꯟꯕꯒ ꯃꯔꯐꯨ ꯃꯔꯐꯨꯔ ꯍꯥꯏꯖꯦ
ꯃꯣꯏ ꯑꯥꯗ ꯌꯣꯟꯕ ꯂꯥꯛꯄꯅꯦꯕ ꯑꯩꯈꯣꯏ ꯃꯁꯤ ꯑꯩꯈꯣꯏ ꯃꯅꯤꯄꯨꯔꯗꯨꯗ ꯑꯣꯟꯕꯕꯁꯤ ꯌꯣꯟꯕꯗꯨꯗꯤ ꯂꯧꯔꯨꯅꯨꯍꯦ
ꯀꯩꯅꯣ ꯑꯩꯅꯗꯤ ꯗꯥꯏꯔꯦꯛ ꯀꯣꯟ ꯐꯝ ꯂꯩꯌꯦꯕ ꯃꯣꯏ ꯏꯔꯥꯏ ꯎꯝ
ꯀꯥꯟꯅꯗꯦꯕ ꯆꯥꯎ ꯆꯥꯎ ꯆꯥꯎꯒꯟꯗꯦꯕ
ꯑꯩꯒꯤ
ꯑꯥꯗꯒꯤ ꯕ꯭ꯔꯤꯁ ꯑꯣꯏꯅ ꯄꯔꯛꯄ ꯀꯥꯡꯕꯨ ꯃꯄꯗꯒꯤ ꯄꯔꯛꯄꯗꯣ
ꯑꯣ ꯀꯩꯅꯣꯅꯤ ꯎꯝ ꯊꯥꯒꯠꯂꯛꯄꯗꯨ ꯅꯠꯇ꯭ꯔꯣ
ꯍꯣꯏ ꯍꯣꯏ ꯑꯗꯨꯝꯕ ꯑꯣꯏꯅ ꯑꯗꯨꯝꯝꯕ ꯑꯣꯏꯅ ꯂꯧꯕ ꯑꯗꯨꯅ ꯐꯕꯅꯦꯕ
ꯑ ꯍꯂꯣ ꯑꯕ ꯑꯗꯨꯗ ꯍꯦꯛ ꯃꯥꯏ ꯕ꯭ꯔꯤꯛꯀꯤ ꯁꯤ ꯅꯨꯛ ꯕ꯭ꯔꯤꯛꯀꯤ ꯃꯥꯒꯤꯩꯅꯣ ꯀꯩꯅꯣ ꯇꯧꯔꯛꯄꯅꯤꯗꯅ ꯑꯃꯨꯛ
ꯑꯁꯤꯗꯤꯨ ꯂꯣꯀꯦꯜ ꯌꯥꯝ ꯆꯪꯕ ꯌꯥꯎꯕꯅꯦꯕ ꯂꯣꯀ ꯆ ꯃ ꯀꯩꯗꯧ ꯂꯣꯏꯣꯏ ꯂꯣꯏ ꯀꯦꯖꯤ ꯑꯅꯤ ꯃꯥꯡ ꯀꯣꯛꯄꯤꯅꯤ ꯍꯥꯏꯁꯦ ꯀꯦꯖꯤ ꯑꯍꯨꯝ ꯀꯦꯖꯤ ꯑꯅꯤꯈꯛ ꯇꯥꯔꯒ ꯇꯣꯛꯑꯅꯤ ꯀꯦꯖꯤ ꯑꯃ ꯃꯈꯥꯏꯒ ꯇꯥꯔ ꯇꯣꯛꯑꯅꯤ ꯑꯅꯤ ꯋꯥꯔꯔꯕꯗ ꯑꯅꯤꯒꯩ ꯇꯥꯔꯛꯀꯅꯤ ꯑꯃꯗꯨꯗꯤ ꯑꯍꯨꯝ ꯃꯔꯤꯒꯤ ꯇꯥꯔꯛꯀꯅꯤ ꯌꯖꯣꯜꯂꯁꯨ ꯌꯥꯕ
ꯃꯐꯨ ꯃꯐꯨ ꯄꯤꯕ ꯑꯃꯗ ꯃꯗ ꯃꯄꯨ ꯃꯄꯨ
ꯎꯝ
ꯇꯗꯤ ꯄꯥ ꯑꯖꯕ ꯈꯇ ꯃꯔꯔꯐꯨ ꯇꯥꯃꯟ꯭ꯔ ꯕꯣꯏꯂꯔꯐꯧꯗ ꯍꯨꯝꯐꯨ ꯍꯨꯝꯐꯨ ꯍꯨꯝꯗ꯭ꯔꯥꯃꯨꯛꯇꯤ ꯌꯥꯝꯒꯅꯤ ꯕꯣꯏꯂꯔꯐꯧꯗ ꯍꯨꯝꯐꯨ ꯍꯨꯝꯗ꯭ꯔꯥꯃꯨꯛꯇꯛ ꯄꯤ ꯐ ꯊ
ꯎ ꯎꯝ ꯕꯣꯏꯂꯔꯗꯨ ꯆꯥꯝꯃꯕꯨꯗꯤ ꯌꯧꯗꯦ ꯑꯩ ꯅꯍꯥꯟ ꯍꯪꯉꯔꯛꯄꯅꯤ ꯑ ꯒꯥꯄꯅ ꯍꯪꯉꯛꯄꯅꯤ
ꯍꯣꯏꯂꯅꯦ ꯇꯥꯃꯅꯒꯣꯏꯅꯤ
ꯎꯝ ꯑꯗꯨꯗ ꯑꯩ ꯑꯩꯁꯨꯦ ꯅꯍꯥꯟ ꯑꯩꯁꯨ ꯈꯔ ꯂꯩꯔꯒꯗꯤ ꯂꯣꯁꯨ ꯂꯣꯏꯅꯤ ꯑꯗꯨ ꯑꯩ ꯍꯟꯗꯛ ꯆꯍꯤꯗꯤ ꯂꯣꯏꯔꯒ ꯉꯪꯉꯣꯟꯗ ꯃꯥꯟꯗꯦ ꯃꯊꯪ ꯆꯍꯤꯒ ꯇꯥ ꯈꯗ꯭ꯔꯥ
ꯁꯣꯅꯥꯀꯟꯗ ꯅꯪꯒꯤ ꯁꯣꯀꯠꯆꯗꯤ ꯌꯦꯅꯤ ꯐꯜꯂꯨ ꯌꯥꯅꯤꯌꯦ
ꯌꯥꯏꯌꯦꯦ ꯅꯥꯄꯤ ꯁꯤꯡꯕꯤ ꯐꯖꯅ ꯍꯥꯎꯋꯦꯕ ꯂꯧꯕꯨꯛ ꯅꯨꯡꯉꯣ ꯅꯥꯄꯤ ꯆꯤꯟꯒꯤꯗꯣꯗꯣ ꯑꯃ ꯃꯣꯏꯒꯤ ꯀꯛꯅꯤꯉꯥꯏꯗꯣ
ꯑꯣ
ꯑꯗꯨ ꯑꯣꯗꯔ ꯃꯇꯧ ꯇꯧꯈ ꯂꯣꯏꯔꯦ
ꯑ ꯁꯣꯏꯅꯕꯗꯣ ꯑꯗꯨꯒ ꯆꯠꯇꯦ ꯆꯂꯤ ꯃꯥꯜꯦ ꯑꯗꯨ ꯃꯣꯏ ꯑꯁꯦꯡꯕ ꯀꯥꯡꯕꯨ ꯐꯦꯇꯨꯝ ꯊꯥꯒꯠꯂꯛꯄꯗꯣ
ꯑꯗꯨ ꯂꯩ ꯁꯃꯤꯗꯅ
ꯎꯝ ꯃ ꯌꯥꯝ ꯁꯦꯡꯉꯣꯏꯒ꯭ꯔꯥ ꯇꯊꯠꯂꯅꯤ ꯈ꯭ꯔꯣ ꯃꯩꯕꯨꯗꯤ ꯈ
ꯎꯝ ꯈꯖꯤ ꯈꯖꯤ ꯈꯖꯤ ꯄꯣꯦ ꯅ ꯅꯠꯇ꯭ꯔꯣ
ꯀꯣꯏꯂꯨꯔꯒ ꯇꯣꯠꯅꯕ ꯑꯃ ꯅꯥꯏꯗ꯭ꯔꯦ ꯑꯗꯨꯗꯤ ꯀꯩꯅꯣ ꯇꯧ ꯇꯣꯠꯅꯕ ꯍꯥꯏꯌꯦꯦ ꯐꯨ ꯃꯗꯦ
ꯎꯝ
ꯇꯧꯕ ꯦ ꯑꯗꯨꯗꯤ ꯑꯗꯨꯝ ꯇꯧꯕ ꯌꯥ ꯍꯥꯏꯔꯦ ꯑꯗꯨ ꯇꯛꯄꯣ ꯃꯦꯆꯤꯟꯗꯨ ꯈꯔ ꯂꯩꯔꯨꯔꯒ ꯑꯗꯨꯝ ꯆꯨꯞꯁꯤ ꯆꯨꯞꯄ ꯁꯤꯖꯤꯟꯅꯗꯣꯏ ꯅꯠꯇ꯭ꯔ ꯆꯍꯤ ꯃꯉꯥ ꯆꯍꯤ ꯃꯔꯤ ꯃꯉꯥ ꯑꯝꯇ ꯁꯤꯖꯤꯟꯅꯅꯦꯕ
ꯑꯩ ꯎꯝ ꯑꯩ ꯑꯩ ꯑꯗꯨ ꯑꯣꯏꯗꯤ ꯂꯧꯒꯦ ꯇꯧꯔꯤ ꯂꯣꯏ ꯂꯣꯏꯔꯗꯤ ꯑꯗꯨꯏꯅꯦ ꯑꯗꯨ ꯂꯧꯅꯤ
ꯌꯥꯝꯃꯗꯤꯦ ꯑꯗꯨꯅ ꯐꯩꯌꯦ ꯍꯥꯏꯗꯤ ꯁꯣꯏꯅ ꯉꯝꯃꯣꯏ ꯅꯪ ꯌꯦꯟ ꯀꯨꯟꯒꯤ ꯁꯣꯏꯒꯠꯂꯛꯑꯗꯤ ꯑꯗꯨꯝ ꯈꯨꯠꯠꯇ ꯑꯗꯨꯝꯤ ꯁꯣꯏꯒꯠꯂꯛꯑꯗꯤ ꯃꯇꯝꯗꯨꯣ ꯌꯥꯝ ꯃꯥꯡꯉꯤꯗꯅ ꯑꯃꯗꯨꯗꯤ ꯑꯃꯗꯨꯅ ꯄꯨꯡ ꯑꯃ ꯆꯪꯉ ꯁꯣꯏꯒ ꯣ ꯃꯤꯅꯤꯠ ꯃꯉ ꯑꯒꯗ ꯑꯣꯏꯈꯂꯥꯛꯒꯗꯅꯤ
ꯑꯃꯗꯨꯗꯤ ꯅꯨꯡꯗꯥꯡꯗ ꯀꯛꯊꯣꯛꯑ ꯊꯝꯃꯁꯨ ꯌꯥꯏꯗꯅ ꯁꯣꯏꯗꯣꯛꯂꯒ
ꯌꯥꯔꯦ ꯚ ꯄꯨꯡ ꯑꯃ ꯃꯆꯤꯟꯖꯥꯛ ꯁꯣꯏꯒꯗꯕ ꯄꯣꯠꯇꯨ ꯃꯦꯆꯤꯟꯗꯨꯗ ꯃꯤꯅꯤꯠ ꯃꯉꯥꯗ ꯂꯣꯏꯔꯛꯀꯗꯣꯏꯅꯦꯕ
ꯎꯝ ꯃꯦꯗ꯭ꯔꯦꯗ꯭ꯔꯦꯗ꯭ꯔꯦꯇꯦꯗ ꯀꯟꯅ ꯁꯣꯏꯦ ꯑꯉꯥꯡ ꯅꯨꯄꯤꯗꯤ ꯍꯥꯏꯕꯅꯤ ꯁꯤꯅ ꯇꯛꯈꯥꯏꯔꯝꯃꯣꯏꯍꯦ ꯍꯥꯏꯔꯁꯨ ꯀꯣ ꯂꯣꯏ ꯌꯥꯏꯗꯅ
ꯑꯗꯨꯅꯤꯅ ꯅꯠꯇꯦ ꯀꯗꯥꯏꯗꯒꯤ ꯑꯗꯨꯗꯒꯤ ꯑꯃ ꯑꯃꯗꯨꯅ ꯁꯨꯝ ꯑ ꯃꯗꯨ ꯑꯝ ꯇꯧ ꯑꯗꯨꯗꯤꯗꯦꯔ ꯀꯥꯅꯦꯕ ꯀ ꯂꯒꯦ
ꯑꯁ ꯒꯥꯏꯅꯤꯒꯤ ꯁꯥꯊꯤꯕꯗꯨꯅꯤꯗ
ꯎꯝ
ꯏꯥꯏꯅꯤ ꯁꯥꯊꯤꯕꯣ ꯈꯕ꯭ꯔꯣ
ꯊꯥꯏ ꯊꯥꯏ
ꯌꯦꯉ ꯅꯣꯆꯂꯝꯅꯤꯕ
ꯎꯝ
ꯍ ꯃ ꯃꯇ ꯇꯥ ꯊꯣꯛꯄꯅꯤ ꯑꯩꯈꯣꯏꯒ ꯑꯩꯈꯣꯏ ꯃꯥꯏ ꯃꯅꯥꯎꯄꯥ꯭ꯋꯥꯁꯤꯡꯅꯦꯕ
ꯎꯝ
ꯅ ꯂꯥꯛꯣꯏ ꯁꯦꯁꯔ ꯑꯗꯨ ꯄꯣꯠꯇꯅ ꯑꯗꯨꯝ ꯂꯦꯞꯈꯠꯂꯒ ꯑꯗꯨꯝ ꯂꯩꯩꯗꯤ
ꯃꯤꯗꯤ ꯃꯔꯤ ꯃꯔꯤ ꯃꯇꯥꯁꯦ ꯑꯐ ꯑꯐꯕ ꯂꯩꯕꯒꯌꯥ ꯌꯥ ꯄꯣꯠꯇꯤ
ꯇꯧꯅꯗꯦ ꯀꯥꯏꯅ ꯀꯃ ꯀꯃꯥꯏ ꯇꯧꯗꯦ ꯤꯕꯨ ꯀꯗꯣ ꯀꯥꯏꯅ ꯀꯧ ꯇꯜꯂꯦꯕ ꯑꯗꯨꯝ ꯀꯩꯅꯣ ꯇꯧꯔꯒ ꯗ꯭ꯔꯦꯁꯜꯂꯅꯤꯅ
ꯁꯤꯀꯦꯀꯕꯨ ꯋꯥꯔꯤ ꯀꯧ ꯌꯥꯕ
ꯑꯗꯨꯗꯤ ꯍꯥꯏꯐꯦꯠ ꯇꯥꯅ ꯋꯥꯗ꯭ꯔꯣ ꯅꯪꯒꯤꯗꯨꯁꯨ ꯅꯪꯒꯤꯗꯨꯁꯨ ꯍꯥꯏꯐꯦꯠ ꯇꯥꯅ ꯋꯥꯗ꯭ꯔꯣ
ꯑꯣ ꯀ